ꯑꫭ ꯎꯝ ꯇꯥꯏ ꯇꯥꯏ ꯇꯥꯏ ꯄꯝꯃꯦ
ꯏꯁ ꯀꯩꯒꯤ ꯐꯝꯃꯤꯕ ꯅꯪꯗꯤ
ꯇꯤꯕꯤ ꯍꯤꯞꯅꯤꯡꯅꯕꯗꯣ
ꯇꯤꯕꯤ ꯌꯦꯡꯉꯦ ꯍꯥꯏꯕ ꯅꯠꯇ꯭ꯔꯣ
ꯀꯩ ꯃꯨꯕꯤ ꯌꯦꯡꯉꯤꯅꯣ ꯅꯪꯗꯤ
ꯈꯪꯗꯦ ꯌꯦꯡꯉꯣꯏ
ꯈꯪꯗꯕ ꯃꯨ ꯃꯤꯅꯦ
ꯈꯪꯗꯕ ꯃꯨꯚꯤꯗ ꯌꯦꯡꯕ ꯌꯥꯕ꯭ꯔꯣ
ꯌꯥꯏ ꯅꯪ ꯅꯪꯗꯤ ꯀꯩꯗꯧꯔꯤꯒꯦ
ꯑꯩꯗꯤ ꯊꯕꯛ ꯂꯣꯏꯔ ꯂꯩꯌꯦ ꯍꯧꯖꯤꯛꯇꯤ ꯏꯔꯨ ꯊꯣꯛꯑꯒ ꯋꯥꯏ ꯁꯪꯉꯦ ꯍꯧꯖꯤꯛꯇꯤ
ꯎꯝ ꯅꯗꯤ ꯆꯠꯇ꯭ꯔꯥꯕꯣ
ꯀꯥꯏꯗ
ꯁꯤ ꯆꯠꯂꯣꯏꯗ꯭ꯔꯣ
ꯁꯨꯇꯤꯅꯦ ꯉꯁꯤꯗꯤ ꯉꯁꯤꯒ ꯍꯌꯦꯡꯗ ꯁꯨꯇꯤꯅꯦ ꯅꯨꯃꯤꯠ ꯃꯉꯥ ꯈꯛꯇꯅꯤ ꯍꯞꯇꯥꯗ ꯂꯧꯕ
ꯑꯆꯠꯁꯥ ꯑꯁꯦꯡꯕꯔꯣ
ꯆꯤꯠ ꯆꯤꯠꯆꯦ ꯑꯗꯨꯒꯤ ꯁꯨꯇꯤ ꯅꯨꯃꯤꯠꯇꯣ ꯑꯥ ꯐꯤꯗꯣ ꯀꯌꯥꯝꯃꯨꯛ ꯁꯨꯕ꯭ꯔꯥ ꯈꯪꯕ꯭ꯔꯥ ꯅꯪ
ꯈꯪꯗꯦ ꯀꯌꯥꯝ ꯁꯨꯔꯒꯦ
ꯁꯦꯀꯦꯟ ꯍꯦꯟ ꯕꯦꯜ ꯑꯃꯒꯨꯝꯕ ꯑꯣꯏꯔꯝꯅꯤ ꯑꯩꯅ ꯁꯨꯕꯗꯣ ꯐꯧ ꯄꯝꯁꯨ ꯂꯩ- ꯇꯕꯅꯤ ꯅꯣꯡ ꯆꯨꯔꯒ ꯑꯃꯨꯛ ꯐꯥꯔꯛꯑꯕꯅꯤꯅ ꯑꯥ ꯌꯨꯝ ꯈꯨꯃꯣꯠꯇꯨꯒ ꯁꯦꯡꯕ ꯁꯦꯡꯕ ꯁꯦꯡꯕ ꯁꯦꯡꯕ ꯐꯤꯗꯣ ꯁꯨꯕ ꯂꯣꯏꯗ꯭ꯔꯤ
ꯎꯝ ꯎꯝ ꯑꯩꯖꯨ
ꯑꯗꯨꯕꯨ ꯑꯗꯨꯕꯨ ꯐꯧꯐꯝ ꯂꯩꯇ꯭ꯔꯕꯅꯤꯅ ꯁꯨꯗ꯭ꯔꯦ ꯍꯌꯦꯡꯔꯥ ꯍꯌꯦꯡ ꯍꯟꯆꯤꯠꯔꯥ ꯑꯃꯨꯛ ꯁꯨꯗꯣꯏꯅꯤ
ꯀꯩ ꯏꯟꯁꯥꯡ ꯆꯥꯒꯦ
ꯎꯝ ꯄꯥꯟ
ꯍꯧꯖꯤꯛ ꯄꯥꯟ ꯂꯩꯔꯕꯣ
ꯍꯣꯏ ꯄꯥꯟ ꯃꯅꯥꯎ ꯑꯦ ꯄꯥꯟ ꯃꯆꯥ ꯃꯆꯥ
ꯑꯣ ꯄꯥꯟ ꯃꯅꯥꯎ ꯄꯥꯟ ꯃꯅꯥꯎ
ꯃꯆꯥꯁꯨ ꯑꯣꯏ ꯃꯆꯥ ꯍꯥꯏꯔꯁꯨ ꯌꯥꯝꯏ ꯃꯅꯥꯎ ꯑꯣꯏꯔꯁꯨ ꯌꯥꯏ ꯀꯩꯅꯣ ꯆꯞ ꯃꯥꯟꯅꯩ ꯀꯩꯅꯣ ꯑꯣ
ꯑꯇꯣꯝꯕꯤꯔꯥ ꯑꯇꯣꯝꯕꯔꯥ ꯑꯣꯏꯔꯝꯅꯤ
ꯅꯪꯗꯤ
ꯑꯩꯗꯤ ꯄꯥꯟꯁꯨ ꯆꯥꯗꯦ ꯑꯇꯣꯟꯕꯤ ꯑꯇꯣꯟꯕꯁꯨ ꯆꯥꯗꯦ ꯀꯩꯅꯣ ꯆꯥꯏꯌꯦ ꯎꯁꯣꯏ ꯆꯥꯏꯌꯦ
ꯑꯣ ꯇꯩ ꯎꯁꯣꯏ ꯀꯃꯥꯏ ꯇꯧꯔ ꯆꯥꯔꯤꯕ
ꯐꯨꯠꯂꯦ ꯑꯩꯗꯤ ꯆꯥꯛ ꯆꯥꯗ꯭ꯔꯦ ꯆꯥꯅꯤꯡꯗꯦ ꯑꯗꯨꯒꯤ
ꯎꯝ ꯗꯩꯇꯤꯡꯅꯤꯀꯣ ꯃꯤꯗꯤ ꯌꯥꯗꯦꯀꯣ
ꯆꯥꯛꯇꯨ ꯆꯥꯅꯤꯡꯗ꯭ꯔꯦ ꯏꯟꯖꯥꯡ ꯌꯦꯡꯕꯗ ꯄꯨꯛ ꯊꯜꯂꯦ ꯑꯗꯨꯒꯤ ꯊꯕꯛꯁꯨ ꯁꯨꯔꯒ ꯊꯕꯛ ꯂꯣꯏꯕꯒꯤ ꯏꯔꯨ ꯊꯣꯛꯑꯒ ꯍꯦꯞꯄꯤꯑ ꯍꯧꯖꯤꯛꯇꯤ
ꯎꯝ ꯍꯀ ꯅꯣꯡ ꯇꯥꯛꯅꯦ ꯍꯧꯖꯤꯛ ꯎꯝ ꯀꯩꯅꯣ ꯅꯣꯡ ꯇꯥꯕ꯭ꯔꯣ ꯅꯣꯡ ꯇꯥꯕ꯭ꯔꯣ
ꯖꯤꯛꯇ ꯑꯣ ꯉꯁꯥꯏ ꯃꯔꯨ ꯑꯃ ꯑꯅꯤꯗꯤ ꯇꯥꯕꯅꯤ
ꯍꯧꯖꯤꯛꯇꯤ ꯇꯥꯔꯦ ꯑꯩꯈꯣꯏꯗ ꯐꯔꯛ ꯌꯥꯝ ꯇꯥꯏ
ꯐꯤꯁꯨ ꯂꯧꯁꯤꯜꯂꯣꯏ ꯉꯁꯤꯗꯤ ꯆꯨꯅꯤꯡꯉꯤꯗꯤ ꯆꯨ ꯆꯨꯅꯤꯡꯗ꯭ꯔꯗꯤ ꯇꯣꯛꯑꯣ
ꯎꯝ ꯃ ꯇꯪꯗ
ꯐꯨꯗꯧ ꯁꯥꯎꯔꯛꯑꯦ ꯑꯩ ꯀꯪꯍꯟꯒꯦꯗꯤ ꯈꯟꯗꯦ ꯀꯪꯗ꯭ꯔꯤꯉꯩꯗ ꯑꯃꯨꯛ ꯂꯥꯛꯀꯦ ꯈꯜꯂꯤꯗꯣ ꯀꯔꯤ ꯅꯣꯡ ꯅꯣ ꯌꯥꯝ ꯐꯠꯇꯦ ꯅꯣꯏꯗꯥ ꯂꯣꯏ ꯆꯨꯈ꯭ꯔꯗꯤ ꯐꯥꯗꯣꯏꯕ
ꯎꯝ
ꯑꯩꯈꯣꯏꯗ ꯂꯥꯛꯀꯅꯨ ꯅꯣꯏꯗ ꯂꯣꯏ ꯆꯠꯈ꯭ꯔꯣ ꯑꯩꯃꯥ ꯂꯧ ꯏꯁꯤꯡ ꯋꯥꯠꯂꯝꯃꯅꯤ ꯂꯧ ꯏꯁꯤꯡ ꯋꯥꯠꯂꯝꯅꯤꯕ ꯅꯣꯏꯗꯤ ꯑꯗꯨꯒꯤ ꯍꯥꯏꯔꯛꯄ ꯋꯥꯅꯤ
ꯑꯥ ꯃꯥꯅꯦ ꯉꯔꯥꯡ ꯅꯨꯡꯗꯥꯡꯗꯣ ꯍꯪꯉꯣꯏ ꯐꯥꯕ ꯆꯠꯂꯦꯕ
ꯅꯣꯏ ꯍꯪꯉꯣꯏ ꯆꯥꯕ꯭ꯔꯣ
ꯑꯥꯎ
ꯑꯩꯗꯤ ꯍꯪꯉꯣꯏ ꯆꯥꯅꯤꯡꯅ ꯃꯆꯥ ꯌꯥꯝ ꯊꯤꯌꯦ ꯇꯜꯂꯤ
ꯝ ꯇꯥꯃꯅꯤꯅ
ꯎꯝ
ꯄꯆꯥ
ꯑꯩꯗꯤ ꯃꯁꯛ ꯌꯦꯡꯕꯗ ꯇꯜꯂꯤ
ꯎ
ꯃꯁꯥꯛꯇ ꯇꯜꯂꯦ ꯇꯜꯂꯦ ꯇꯜꯂꯦ
ꯕꯤꯔꯥꯅꯤ ꯈꯒꯦ
ꯍꯝ ꯍꯝ ꯍꯝ ꯍꯝ ꯍꯝ ꯍꯝ ꯍꯝ
ꯀꯗꯧꯔꯃꯤꯒ
ꯀꯩꯁꯨ ꯇꯧꯗꯦ ꯍꯧꯖꯤꯛꯇꯤ
ꯃꯥꯂ
ꯑꯌꯨꯛ ꯍꯧꯒꯠꯄꯗꯒꯤ ꯇꯧꯔꯦ ꯑꯗꯣ ꯍꯧꯖꯤꯛꯇꯤ ꯀꯩꯕꯥ
ꯅꯣꯡꯃ ꯀꯟ ꯇꯥꯔꯣ
ꯇꯥꯗꯤꯍꯦ
ꯌꯦꯁ
ꯅꯪ ꯑꯃꯨꯛ ꯅꯪ ꯅꯈꯣꯟ ꯐ ꯐꯖꯅ ꯇꯥꯗꯦ ꯀꯥꯏꯔꯤꯅꯣ ꯑꯃꯨꯛ ꯈꯟ ꯇꯗ
ꯐꯜꯖ ꯏꯅ ꯋꯥꯠꯇ ꯍꯥꯏꯗꯤ ꯌꯥ
ꯎꯝ ꯑꯩ ꯉꯁꯤ ꯌꯥꯝ ꯁꯥꯎꯅꯤꯡꯉꯤ
ꯀꯅꯥꯗꯥ
ꯃꯤꯉꯣꯟꯗ
ꯁꯥꯎꯔꯣꯅ ꯁꯥꯎꯔꯣꯅ ꯅꯥꯁꯇꯥꯏꯣ ꯑꯣꯏꯔꯣ ꯑꯗꯨꯅ
ꯎꯝ ꯑꯗꯨꯅꯤ
ꯍꯤꯖꯕ ꯀꯣꯕꯣ
ꯉꯁ ꯍꯥꯏꯔꯤ ꯀꯩ ꯇꯧꯔꯣ ꯍꯥꯏꯕ ꯇꯧꯔꯛꯇꯕꯒꯤ ꯏ ꯀꯥꯔꯤꯅ‌ꯦ ꯑꯩ ꯏ ꯀꯥꯔꯤꯅꯤ ꯑꯩ
ꯑꯗꯨꯅꯦ ꯍꯤꯔꯣ ꯑꯣꯏꯔꯝꯒꯅꯦꯕ
ꯅꯠꯇꯦ ꯅꯠꯇꯦ ꯅꯠꯇꯦ
ꯃꯥꯜꯂꯦ
ꯀꯅꯥꯁꯨ ꯅꯠꯇꯦ
ꯁ‌ꯦꯁ ꯗꯨꯗꯤ ꯀꯅꯥ
ꯅꯪ ꯉꯁꯥꯏꯗꯒꯤ ꯇꯧꯔꯛꯑꯣ ꯍꯥꯏꯔ ꯇꯥꯏꯅꯐꯝ ꯂꯩꯗꯕꯒꯤ
ꯀꯩꯕꯥ
ꯇꯥꯏꯅꯐꯝ ꯂꯩꯇꯕꯒꯤ ꯅꯉꯣꯟꯗ ꯇꯥꯏꯅꯔꯤꯅꯦ ꯑꯩ ꯍꯧꯖꯤꯛ
ꯎꯝ ꯀ ꯑ
ꯀꯥꯏ ꯑꯈ ꯏꯗꯦ ꯍꯉꯣꯟꯟꯅ ꯐꯨꯒꯦ ꯍꯥꯏꯔꯅ ꯍꯥ ꯑꯈ ꯏꯗ
ꯌꯦꯁ ꯌꯥ ꯈꯉ ꯀ
ꯀꯅꯥ ꯀꯅꯥ ꯂꯩꯒꯦ
ꯑ ꯍꯧꯖꯤꯛ ꯍꯧꯖꯤꯛ ꯏꯊꯟꯗ ꯂꯩꯅ ꯎꯆꯦꯛ ꯑꯦ ꯍꯁꯔꯤ ꯌꯦꯅ ꯍꯁꯤꯃꯤꯅꯤ ꯁꯤꯒꯦꯅ
ꯀꯩꯅꯣꯅ ꯊꯟꯗ ꯂꯩꯔꯒ ꯌꯥꯝ ꯂꯥꯡꯉꯤꯅ
ꯅꯣꯡ ꯇꯥ ꯑꯦ ꯅꯣꯡ ꯇꯥꯕ ꯑꯃꯨꯛ ꯀꯣꯟ ꯇꯥꯕ꯭ꯔꯥ ꯍꯥꯏꯔꯗꯅ ꯑꯩꯁꯨ ꯍ ꯇꯥꯕꯤ ꯍꯥꯏꯥꯏꯅ
ꯅꯣꯏ ꯃꯥ ꯀꯣꯏꯗꯤ
ꯑ ꯍꯣꯏ ꯏꯗ
ꯑꯩꯁ ꯅꯥꯅ ꯀꯥꯏꯗ
ꯑꯩꯅ ꯌꯦꯟ ꯃꯐꯝꯗ
ꯌꯦꯟ ꯃꯐꯝꯅ ꯀꯥꯏꯗ
ꯌꯦꯟ ꯃꯐꯝꯅ ꯌꯦꯡꯀꯣꯟꯗ
ꯑꯩ ꯑꯩꯗꯣ ꯕꯖꯥꯔꯗꯔ ꯈꯟꯕ ꯖꯨꯒꯨꯝꯕꯗ ꯍꯥꯏꯗꯤ ꯖꯨꯒꯨꯝꯕꯗ
ꯀꯔꯥꯏꯗꯒꯤ ꯖꯨꯅ‌ꯣ
ꯖꯨꯗ ꯌꯦꯟ ꯌꯣꯛꯄ꯭ꯔꯥ ꯈꯟꯕ ꯑꯩꯗꯤ ꯅꯣꯏ
ꯎꯝ ꯍꯥ ꯍꯥꯏꯖꯤꯔ‌ꯣ ꯍꯥꯏꯖꯤꯔ‌ꯣ
ꯍꯩꯖꯤꯜꯒ‌ꯦ ꯍꯩꯖꯤꯜꯂꯛꯀꯦ
ꯑꯥ ꯅꯨꯡꯁꯥ ꯊꯣꯛꯄ꯭ꯔꯣ
ꯅꯨꯡꯁꯥ ꯊꯣꯛꯇꯦ ꯀꯌꯥ ꯌ‌ꯣꯛꯀꯦ ꯍꯥꯏꯔꯒ
ꯌꯦꯟꯗ‌ꯣ ꯀꯌꯥ ꯌꯣꯛꯀꯦ ꯍꯥꯏꯕ
ꯇꯔꯥ
ꯑꯁ
ꯇꯔꯥꯗ ꯑꯃꯗꯤ ꯄꯨꯛꯇ ꯆꯪꯈ꯭ꯔꯦ ꯑꯥ ꯑꯥ
ꯑꯩꯈꯣꯏ ꯂꯩꯀꯥꯏꯁꯤ ꯂꯩꯕ ꯌꯥꯗ꯭ꯔꯦ
ꯑꯃ ꯑꯃꯗꯤ ꯄꯨꯛꯇ ꯆꯪꯈ꯭ꯔꯦꯗꯅ ꯑꯃꯅ ꯑꯦ ꯑꯃꯅ ꯌꯦ ꯑꯃꯅ ꯀꯩꯅꯣꯗ ꯄꯤꯈ꯭ꯔꯦ ꯑꯗꯨꯒ ꯍꯧꯖꯤꯛ ꯅꯥꯏꯟ ꯂꯩ
ꯑꯩꯈꯣꯏ ꯂꯩꯀꯥꯏꯁꯨ ꯂꯩꯕ ꯌꯥꯗ꯭ꯔꯦ ꯅꯨꯡꯁꯥ ꯊꯣꯛꯑꯗꯤ ꯈꯔ ꯐꯩꯌꯦꯕ ꯅꯣꯡ ꯆꯨꯔꯛꯑꯗꯤ ꯌꯦꯟꯒ ꯃꯊꯤ ꯃꯅꯝꯗꯣ ꯂꯥꯛꯈ꯭ꯔꯅꯤ ꯂꯩ ꯀꯥꯏꯒꯤ ꯁꯥꯎꯅꯤꯡꯉ‌ꯦ ꯀꯥꯏꯗꯒꯤꯅꯣ
ꯑꯩꯈꯣꯏꯗꯤ ꯀꯩꯅꯣ ꯇꯧꯕꯅꯤꯅꯀꯣ ꯖꯤꯡꯒ ꯈꯨꯠ ꯄꯅꯤꯅ
ꯀꯩꯅꯣ ꯇꯧꯕꯅꯤꯅ ꯀꯔꯤ ꯇꯧꯕ
ꯖꯤꯡꯒꯗ ꯈꯨꯞꯄꯅꯤꯅ ꯍꯥꯏꯕ
ꯇꯜꯂꯦꯗ ꯅꯪ ꯅꯣꯡ ꯀꯥꯎꯗꯨꯏꯔꯥ ꯈꯪꯗꯦ ꯂꯥꯛꯈ꯭ꯔꯦ ꯐꯤꯅ ꯀꯪꯗꯕꯅꯦ ꯈ‌ꯣꯏꯗꯧ ꯁꯥꯎꯅꯤꯡ
ꯁꯥꯎꯕꯤꯒꯅ‌ꯣ ꯁꯥꯎꯕꯤꯒꯅ‌ꯣ ꯁ‌ꯣꯝ
ꯐꯤ ꯀꯪꯗ꯭ꯔꯤꯉꯩꯗ ꯅꯣꯡ ꯂꯥꯛꯄꯁꯦ ꯍꯔꯥꯎ ꯍꯥꯏꯔ ꯑꯗꯨꯗꯤ
ꯈꯣꯏꯗꯤ ꯄꯥꯟ ꯊꯣꯡꯕ ꯆꯥꯕꯅꯤꯅ ꯍꯥꯎꯔꯦ
ꯅꯨꯃꯤꯠꯇꯨꯒ ꯇꯜꯂꯦ
ꯍꯦ ꯅꯣꯡ ꯆꯔꯛꯀꯅꯨ ꯍꯦ ꯇꯧꯔꯛꯀꯅꯨ ꯑꯩ ꯋꯥꯏ ꯇꯩꯔꯗꯤꯀꯣ ꯑꯗꯨꯝ ꯅꯣꯡ ꯂꯥꯛꯄꯅꯦ ꯈꯪꯗꯦ ꯀꯩꯒꯤꯔ ꯑꯩꯅ ꯀꯔꯤ ꯑꯁꯣꯏꯕ ꯂꯩꯕꯒꯤꯔ ꯈꯪꯗꯦ ꯑꯩ ꯋꯥꯏ ꯇꯩꯕ ꯂꯣꯏꯔꯦ ꯍꯥꯏꯔꯗꯤ ꯀꯪꯗ꯭ꯔꯤꯉꯩꯗꯒꯤ ꯅꯣꯡ ꯂꯥꯛꯈ꯭ꯔꯅꯤ
ꯑꯩꯅ ꯊꯥꯔꯛꯄꯅꯦ ꯈꯪꯖꯤꯜꯂꯣ
ꯇꯥꯅꯤꯡꯗꯦ ꯇꯥꯅꯤꯡꯗꯦ
ꯇꯥꯕꯤꯌ‌ꯣ
ꯑꯗꯨꯃꯥꯏ ꯑꯅꯤ ꯑꯍꯨꯝꯂꯛ ꯍꯥꯏꯔꯥꯒꯅꯣ
ꯀꯩꯩ ꯍꯥꯏꯒꯅꯤ ꯀꯩꯗꯧꯅꯥ
ꯒꯥꯔꯤ ꯆꯥꯝꯃꯨꯁꯦ ꯂꯥꯎ ꯀꯥꯟꯅꯗꯦ
ꯔꯦꯗꯣ ꯑꯃꯨꯛ ꯆꯦꯟꯖꯦ ꯑꯩꯅ ꯍꯔꯥꯎꯕꯒꯤ
ꯐꯖꯔꯕꯣ ꯀꯤꯠꯆꯟꯗꯣ
ꯐꯨꯗꯠꯇꯅ ꯑꯩꯅ ꯑꯉꯥꯡꯁꯤꯡꯁꯦ ꯌꯨꯝꯁꯦ ꯁꯦꯡꯕ ꯅꯥꯏꯗꯦꯕ ꯁꯦꯡꯉꯁꯨ ꯑꯃꯗ ꯁꯦꯡꯂꯗꯤ ꯑꯃꯗꯃꯨꯛ ꯃꯣꯠꯄ ꯑꯃꯗ
ꯑꯣ ꯀꯄꯤꯔꯣ ꯅꯪꯖꯦ ꯑꯣ ꯅꯨꯡꯉꯥꯏꯇꯦꯗ
ꯌꯦꯟ ꯌꯣꯛꯄꯒ ꯆꯞ ꯃꯥꯟꯅꯔꯦ ꯌꯦꯟꯁꯨ ꯋꯥꯢ ꯇꯩꯕꯤꯕ ꯁꯦꯡ ꯁꯦꯡꯕ ꯃꯐꯝꯗꯗ ꯆꯪꯉꯛꯑꯒ ꯃꯊꯤ ꯐꯥꯏꯖꯤꯟꯕꯅꯦꯕ ꯑꯗꯨꯒ
ꯎꯝ ꯈꯟꯖꯤꯜꯂꯣ ꯅꯪꯁꯨ ꯌꯥꯝ ꯅꯪ ꯎꯝ ꯌꯥꯝ ꯍꯩꯔꯦ
ꯈꯣꯏꯗꯁꯨꯅꯦ ꯑꯉꯥꯡꯁꯤꯡꯅ ꯑꯩꯅ ꯁꯦꯡꯕ ꯁꯦꯡꯕ ꯃꯐꯝ ꯈꯨꯗꯤꯡꯗꯨꯗ ꯆꯠꯂꯒ ꯂꯣꯏꯅ ꯃꯣꯠꯍꯟꯕꯤ ꯑꯗꯨꯅꯤ ꯑꯗꯨꯒ ꯑꯩꯁꯨ ꯌꯨꯝ ꯁꯦꯡꯅꯤꯡꯗ꯭ꯔꯦ
ꯑꯗꯨꯅꯦ ꯑꯦ ꯑ ꯅꯪ ꯅꯨꯡꯁꯤꯕꯩꯅꯦ ꯑꯗꫭ ꯅꯪꯗꯣ ꯋꯥꯏ ꯌꯥꯝ ꯇꯩꯍꯟꯅꯤꯡꯕ ꯍꯥꯏꯇꯥꯔꯦ ꯑꯉꯥꯡꯁꯤꯡꯁꯤꯅ
ꯇꯥꯅꯤꯡꯗꯦ ꯈ꯭ꯋꯥꯡ ꯅꯥꯏ ꯑꯍꯟ ꯑꯣꯏꯕꯒꯤꯔ
ꯑꯁ ꯑꯁ ꯏꯕꯣꯛ
ꯍꯥꯎ
ꯥ ꯑꯩ ꯏꯕꯣꯛꯁꯨ ꯅꯩꯔꯦꯅꯦ
ꯎꯝ ꯅꯩꯕꯅꯦ
ꯑꯧ ꯌꯥꯝ ꯅꯩꯔꯦ ꯌꯥꯝ ꯅꯩꯕꯗꯣ
ꯑꯁ ꯑꯩꯁꯦ ꯌꯥꯝ ꯁꯣꯏꯔꯨꯕꯃ
ꯀꯩ ꯁꯣꯏꯔꯕ ꯑꯃꯨꯛ
ꯑꯩꯒꯤ ꯃꯤꯁꯤꯡ ꯂꯣꯏ ꯃꯥꯡꯈ꯭ꯔꯦ
ꯀꯥꯏꯗ
ꯈꯪꯗ꯭ꯔꯦ ꯍꯧꯖꯤꯛ
ꯑꯆ ꯆꯥ ꯅꯪꯅ ꯏꯅꯔꯖꯤ ꯌꯥꯎꯗ ꯍꯥꯏꯕꯩꯅꯤ
ꯃꯥꯡꯉꯁꯨ ꯑꯩ ꯃꯥꯡꯗꯦꯗꯅ ꯍ ꯅꯣꯡ ꯇꯥꯔꯛꯑꯕꯣ ꯅꯨꯡꯉꯥꯏꯔꯕꯣ ꯇꯥꯕ꯭ꯔꯣ ꯑꯏ